꯫ ꯑꯗꯨ ꯐꯅꯤ꯫
ꯎꯝ꯫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
ꯅꯪꯅ ꯑꯩꯉꯣꯟꯗ ꯀꯣꯜ ꯇꯧꯔꯛꯄꯒꯤ ꯑꯣꯏꯔꯝ꯫ ꯆꯪꯒꯅꯤ ꯑꯩꯁꯨ ꯃꯤꯕꯨ ꯀꯣꯜ ꯇꯧꯒꯦꯅ ꯑꯗꯨꯝ ꯅꯝꯕꯔ ꯇꯥꯏꯞ ꯇꯧꯔꯗꯤ ꯑꯗꯨꯝ ꯃꯤ ꯊꯣꯛꯇꯦꯅ ꯅꯪꯅ ꯑꯩꯉꯣꯟꯗ ꯀꯣꯜ ꯇꯧꯕꯒꯤ ꯑꯣꯏꯔꯝꯅꯤ꯫
ꯍꯧꯖꯤꯛ ꯍꯥꯛꯇ ꯇꯥꯛꯎꯕꯅꯦꯍꯦ ꯑꯩꯗꯤ꯫
ꯑꯅꯤꯔꯛ ꯀꯣꯜ ꯇꯥꯋꯤꯅ ꯑꯩꯗꯤ꯫ ꯊꯝꯈ꯭ꯔꯦꯅ ꯅꯉꯣꯟꯗ ꯑꯃꯨꯛ꯫
ꯍꯪꯗꯦ ꯑꯩꯗꯤ ꯍꯧꯖꯤꯛ ꯈꯥꯛꯀ ꯇꯥꯎꯕꯅꯤ꯫
ꯅꯆꯤꯟ ꯊꯤꯅꯣ
ꯄꯨꯂꯞ ꯑꯁꯦꯡꯕꯅꯦ ꯍꯧꯖꯤꯛ ꯈꯛꯀꯅꯦ ꯇꯥꯎꯕ꯫
ꯑꯅꯤꯔꯥꯛ ꯂꯥꯛꯑꯦꯅ ꯍꯧꯖꯤꯛ꯫
ꯀꯃꯥꯏꯅ ꯂꯥꯛꯄ꯫ ꯅꯔꯥꯡꯒꯤ ꯀꯣꯜ ꯇꯧꯕ ꯌꯥꯔꯕ꯭ꯔꯣ ꯑꯃꯨꯛꯀꯥ꯫
ꯀꯔꯤꯒꯤ ꯫
ꯃꯤ ꯑꯇꯣꯄꯗ ꯅꯪ ꯀꯣꯜ ꯇꯧꯕ ꯌꯥꯔꯕ꯭ꯔꯣ꯫
ꯌꯥꯔꯦ ꯍꯣꯏ ꯑꯅꯥꯎꯕ ꯁꯦꯝꯈ꯭ꯔꯦ ꯁꯨ ꯑꯦ ꯁꯥꯥꯔꯗꯁꯨ ꯍꯥꯏꯈꯤꯕꯅꯦ ꯅꯣꯏ ꯑꯅꯤꯁꯨ ꯀꯣꯜ ꯇꯥꯛꯑꯣ꯫
ꯑꯦꯀꯥꯎꯟ ꯑꯦꯀꯥꯎꯟ ꯑꯅꯥꯎ ꯑꯅꯥꯎꯕꯁ꯫ ꯁꯦꯝꯕ ꯌꯥꯕ꯭ꯔꯥ ꯁꯨꯃꯥꯏꯅ꯫
ꯑꯁꯃꯤꯒꯤ ꯅꯃꯂꯔ ꯁꯦꯝꯕꯅꯦ꯫
ꯑꯣ꯫
ꯎꯝ ꯀꯥꯜꯂꯨꯅ ꯕꯥꯅꯤꯁꯨ ꯀꯣꯜ ꯇꯧꯑꯣ ꯑꯩ ꯑꯩꯕꯨ ꯍꯧꯖꯤꯛ ꯀꯣꯜ ꯇꯧꯔ ꯂꯣꯏꯔꯒ ꯀꯂꯨꯕꯨ ꯀꯣꯜ ꯇꯧꯔꯛꯑꯣ꯫
ꯑꯣ ꯌꯨꯝꯗ ꯂꯩꯥꯏꯕ꯭ꯔꯣꯃ꯫
ꯎꯝ ꯅꯣꯏ ꯑꯅꯤꯁꯨ ꯑꯗꯨꯝ ꯀꯣꯜ ꯇꯥꯕ ꯌꯥꯏꯌꯦ꯫
ꯑꯩꯒꯤ ꯌꯥꯗꯕꯗꯣ ꯑꯩ ꯑꯦꯌꯥꯔꯄꯤꯁꯀꯨꯝꯕ ꯍꯥꯞꯄꯒꯤ ꯃꯥꯂꯦ
ꯑꯦꯔꯄꯤꯁ ꯍꯥꯞꯄ ꯌꯥꯗ‌ꯦ ꯎꯝ
ꯍꯥꯡꯅ ꯉꯔꯥꯡ ꯅꯨꯡꯗꯥꯡꯗꯒꯤ ꯃꯥ ꯈꯛꯇ ꯀꯣꯜ ꯇꯧꯔꯒ ꯇꯧ ꯉꯁꯤꯅ ꯑꯃꯨꯛꯀ ꯊꯥꯔꯇꯤ ꯑꯃꯨꯛ ꯀꯣꯜ ꯇꯧꯒꯅꯤ ꯍꯥꯏꯕꯥ꯫
ꯈꯪꯗꯦ ꯅꯣꯏꯒꯤ ꯁꯦꯝꯕ ꯌꯥꯗꯕ꯭ꯔꯣ ꯅꯣꯏꯒꯤꯗꯣ꯫
ꯍꯧꯖꯤꯛ ꯈꯥꯎ ꯌꯥꯗ꯭ꯔꯤꯅꯦ ꯑꯩꯒꯤꯗꯤ꯫
ꯑꯗꯣ ꯊꯥꯔꯇꯤꯗꯣ ꯀꯝꯄ꯭ꯂꯤꯠ ꯇꯧ꯭ꯔ ꯆꯥꯡꯕ ꯀꯥꯟꯗ ꯑꯗꯨꯝ ꯎꯝ ꯑꯗꯨꯝ ꯆꯥꯡꯕ ꯀꯥꯟꯗ ꯌꯥꯝꯅ ꯆꯥꯡꯉꯁꯨ ꯐꯥꯏꯌꯦꯅ꯫
ꯑꯁ ꯑꯩꯒꯤꯗꯤ ꯍꯧꯖꯤꯛꯅ ꯑꯅꯤ ꯈꯛꯇ ꯑꯣꯏꯈꯤꯅꯤꯗ ꯑꯗꯨꯗꯤ꯫
ꯀꯔꯤꯒꯤ ꯑꯅꯤꯔꯣ ꯒꯦꯟ ꯇꯥꯗꯦ ꯅꯪ ꯍꯥꯏꯕꯁꯨ꯫
ꯀꯣꯜ ꯇꯎꯕꯗꯣ ꯑꯅꯤꯈꯛ ꯀꯥꯎꯟ ꯇꯥꯎꯕ ꯍꯧꯈꯤꯅꯤꯕ ꯍꯧꯖꯤꯛꯅ ꯑꯩꯗꯤ ꯑꯦꯔꯄꯤꯁ ꯏꯌꯔꯐꯣꯟ ꯍꯦꯠꯐꯣꯟꯒꯨꯝꯕ ꯈꯛꯇ ꯄꯥꯏꯌꯦꯅ꯫
ꯎꯝ ꯂꯦꯝꯕ ꯁꯥꯔꯒ ꯑꯗꯨꯃꯥꯏꯅ ꯇꯥꯎꯕ ꯍꯣꯏ꯫
ꯑꯩꯗꯤ ꯈꯥꯡꯗꯕꯒꯤꯅꯤꯅ ꯑꯗꯨ ꯉꯔꯥꯡ ꯅꯨꯡꯊꯤꯅ ꯇꯦꯛꯁꯇ ꯂꯥꯑꯦꯅ ꯑꯇꯨ ꯑꯇꯨꯒꯨꯝꯕ ꯍꯥꯞꯄ ꯌꯥꯗꯦꯅ ꯑꯩꯗꯤ ꯈꯪꯗꯦꯕ ꯁꯨꯃꯥꯏꯅ ꯇꯧꯋꯦ ꯍꯥꯏꯕ꯫
ꯆꯪꯗ꯭ꯔꯗꯤ꯫ ꯈꯪꯗꯦꯗꯥ ꯑꯈꯣꯏꯗꯤ꯫
ꯆꯥꯛ ꯆꯔꯕ꯭ꯔꯣ꯫
ꯆꯥꯥꯗ꯭ꯔ꯫ ꯃꯤ ꯑꯇꯣꯞꯄꯒꯤ ꯐꯣꯟ ꯅꯝꯕꯔ ꯍꯥꯞꯄꯒ ꯁꯨꯃꯥꯏꯅ꯫
ꯑꯁ ꯑꯁꯤꯔꯥ ꯍꯥꯏꯒꯅꯨ ꯑꯗꯨꯒꯨꯝꯕꯗꯣ꯫
ꯁ꯭ꯂꯨꯑꯦꯁꯊꯥꯔꯗꯁꯨ ꯍꯥꯏꯈ꯭ꯔꯣ ꯅꯪꯁꯨ꯫ ꯑꯩꯈꯣꯏ ꯑꯍꯨꯝ ꯃꯔꯤ꯫ ꯇꯧꯕ ꯌꯥꯌꯦ ꯀꯂꯨ
ꯑꯩꯒꯤ ꯃꯔꯨꯞ ꯅꯨꯄꯤ ꯍꯂꯛꯑꯗꯤ ꯃꯥꯁꯨ ꯀꯣꯜ ꯇꯧꯕ ꯌꯥꯅꯤ꯫
ꯉꯁꯤꯒꯤ ꯊꯥ ꯈꯛꯇꯅꯦ ꯍꯥꯏ꯫ ꯈꯤꯕꯅꯦ ꯃꯣꯏꯗꯣ ꯖꯨꯂꯥꯏ ꯐꯥꯎ ꯈꯛ꯫ ꯇ꯫
ꯎꯝ꯫
ꯃꯥꯁꯨ ꯐ꯭ꯔꯤ ꯂꯩꯕ ꯁꯔꯨꯛꯄꯨꯗꯤ ꯑꯗꯨꯝ ꯃꯔꯛ ꯃꯔꯛꯇ ꯀꯣꯜ ꯇꯧꯔꯒ ꯈꯔ ꯆꯪꯕꯗꯣ ꯌꯥꯝ ꯐꯌꯦꯅ꯫
ꯑꯗꯣ ꯃꯔꯤꯃꯛ ꯃ ꯃꯔꯤꯃꯨꯛ ꯃꯨꯛꯗꯤ ꯁꯥꯟꯅꯕ ꯌꯥꯏꯅꯀꯣ꯫
ꯎꯝ ꯃꯤ ꯑꯃꯥꯗ꯫
ꯌꯥꯏꯌꯦ ꯌꯥꯏꯌꯦ ꯑꯩꯒꯤ ꯑꯅꯥꯕꯁꯦ ꯈꯔ ꯕꯦꯔꯥ ꯂꯩꯕ꯭ꯔꯥ ꯈꯪꯗꯦ ꯃꯔꯛ ꯃꯔꯛꯇ ꯑꯗꯨꯝ ꯀꯣꯛ ꯆꯠꯇꯕ꯫
ꯀꯣꯜ ꯆꯠꯇꯕꯤ ꯎꯝ ꯀꯣꯜ ꯇꯧꯕ ꯂꯣꯏꯔꯒ ꯖꯤꯔꯣꯒꯨꯝꯕꯨꯝꯕ ꯂꯥꯛꯄ ꯖꯥꯠꯗꯨ ꯇꯧꯕ꯭ꯔꯥ ꯅꯪꯒꯤꯁꯨ꯫
ꯈꯣꯏꯗꯤ ꯑꯗꯨꯝ ꯃꯥꯏ ꯇꯧꯗꯦꯗ꯫
ꯑꯩꯒꯤꯗꯤ ꯗꯨꯝ ꯇꯧꯔꯒ ꯂꯥꯏꯔꯦꯗ꯫
ꯅꯪ ꯑꯦꯌꯥꯔꯄꯤꯁ ꯍꯥꯞꯄꯒꯤ ꯑꯣꯏꯔꯝꯅꯤ ꯑꯗꯨꯗꯣ꯫
ꯁꯀ꯭ꯔꯤꯟ ꯁꯣꯠ ꯊꯥꯔꯛꯀꯦ ꯍꯣꯔꯦꯟ꯫
ꯁꯨ ꯀꯂꯨ ꯈꯣꯏꯗꯤ ꯐꯪꯗ꯭ꯔꯤ꯫
ꯍꯣꯏ ꯌꯥꯗ꯭ꯔꯤꯌꯦ ꯃꯣꯏꯁꯨ ꯑꯅꯥꯎꯕꯅꯤꯗ ꯉꯔꯥꯡ꯫ ꯉꯔꯥꯡꯅ꯫ ꯀꯣꯜ ꯇꯧꯕꯗꯣ ꯍꯥꯎꯕꯅꯦ ꯃꯣꯏꯁꯨ ꯌꯥꯝ ꯀꯣꯜ ꯇꯥꯎꯗ꯭ꯔꯕꯅꯦ ꯑꯦꯁ ꯉꯔꯥꯡꯗꯤ ꯑꯩꯗꯤ ꯋꯥ ꯉꯥꯡꯃꯟꯗꯅ꯫ ꯋꯥꯗ ꯋꯥꯂ ꯑ
ꯔꯤꯁꯞ ꯀꯤꯔꯤ ꯀꯦꯌꯥꯔ꯭ꯔꯣ
ꯇꯔꯥ ꯀꯨꯟꯒꯨꯝꯕ ꯀꯣꯜ ꯇꯧꯔꯝꯅꯤ ꯉꯔꯥꯡꯗꯣ ꯑꯩ
ꯀꯅꯥ ꯀꯅꯥ ꯇꯧꯒ ꯅꯪꯗꯤ
ꯑꯁ ꯃꯤꯅ ꯑꯗꯨꯝ ꯀꯣꯜ ꯇꯧꯔꯛꯄꯅꯤꯗ ꯒ꯭ꯔꯣꯐꯇ ꯈꯔ ꯑꯦꯛꯇꯤꯚ ꯑꯣꯏꯕꯒꯤ
ꯑꯣ
ꯑꯩꯗꯣ ꯆꯪꯕꯒꯨꯝꯗ ꯏꯁꯀ꯭ꯔꯤꯟ ꯁꯣꯠꯒꯨꯝꯕ ꯊꯥꯒꯠꯂꯗꯤ ꯃꯣꯏꯗꯣ ꯄꯔꯁꯣꯅꯦꯜꯒꯨꯝꯕ ꯈꯔ ꯈꯔ ꯀꯌꯥ ꯅꯨꯃꯤꯠ ꯀꯌꯥꯒꯤꯔꯥ ꯀꯌꯥꯒꯤꯔꯥ ꯑꯗꯨꯝ ꯍꯥꯡꯉꯦꯕ
ꯑꯥ
ꯑ
ꯗꯤ ꯋꯥ ꯑꯗꯨꯗꯤ ꯊ꯭ꯔꯤ ꯍꯟꯗ꯭ꯔꯦꯗ ꯈꯛꯇ ꯐꯪꯉꯤ ꯍꯥꯏꯕ꯭ꯔꯣ
ꯑꯁ ꯃꯥꯒꯤ ꯑꯗꯨꯝ ꯈꯔ ꯈꯔ ꯑꯗꯨꯝ ꯐꯪꯕꯅꯦ ꯑꯩꯅ ꯐꯪꯕ ꯪꯥ ꯐꯪꯉꯗꯤ ꯈꯔ ꯈꯔ ꯌꯥꯝꯅ ꯐꯪꯕ
ꯑ ꯍꯧꯖꯤꯛꯇꯤ ꯃꯥ ꯂꯩꯇ꯭ꯔꯦ
ꯑꯇꯦ ꯍꯣꯏ ꯃꯥꯒꯤ ꯌꯨꯝꯗꯅꯦ ꯅ ꯏꯅꯤ ꯁꯀꯣꯜ ꯇꯕ ꯌꯥꯦ
ꯎꯝ
ꯀꯜꯂꯨꯗꯤꯌꯣ ꯑꯩꯕꯨ ꯀꯣꯜ ꯀꯧꯔꯣ ꯑꯗꯨ ꯑꯣꯏꯔꯗꯤ ꯌꯥꯔꯤꯔ ꯅꯪꯒꯤꯁꯨ
ꯎꯝ
ꯑꯩꯈꯣꯏ ꯑꯅꯤ ꯁꯤ ꯂꯣꯏꯔꯒꯥ ꯇꯧꯔꯣ ꯅꯝꯕꯔ ꯊꯥꯈ꯭ꯔꯦꯅ ꯑꯩ ꯉꯔꯥꯡ
ꯎꯝ
ꯑꯗꯨꯗꯤ ꯌꯦꯡꯉꯒꯥ ꯀꯣꯜ ꯇꯔ‌ꯣ ꯅ‌ꯣꯏꯑꯅꯤ
ꯁꯀꯂꯨꯒ ꯏ ꯊꯥꯗ ꯅ
ꯈꯪꯗꯦ ꯑꯗꯨꯗꯤ ꯊꯥꯒꯦ ꯁꯤ ꯂꯣꯏꯒꯥ
ꯎꯝ
ꯑ ꯆꯥꯎꯔꯗ ꯑꯩꯈꯣꯏ ꯑꯗꯣ ꯉꯔꯥꯡꯗꯤ ꯌꯥꯝ ꯅꯨꯡꯉꯥꯏꯔꯝꯅꯤꯅ
ꯎꯝ ꯅꯨꯡꯉꯥꯏ ꯃꯔꯝ ꯇꯨꯝꯗ꯭ꯔꯦ
ꯐꯥꯏꯁ ꯍꯣꯏ ꯃꯤꯗꯣ ꯌꯦꯟꯁꯥꯡꯗꯣ ꯊꯣꯡꯗꯕ ꯉꯔꯥꯡꯒꯤ ꯆꯥꯁꯦꯅ ꯎꯝ ꯑꯣ ꯍꯣꯏꯅ ꯑꯣ ꯑꯣ ꯍꯥꯏ ꯍꯥꯏꯒꯦ ꯅꯪꯒꯤ ꯐꯣꯟ ꯑꯦꯀꯥꯎꯟꯗ ꯄꯩꯁꯥ ꯌꯥꯎꯕ꯭ꯔꯥ ꯀꯜꯂꯣ ꯐꯣꯔꯇꯤ ꯐꯤꯐꯇꯤꯒꯨꯝꯕ ꯇꯤꯟ ꯄꯤꯁꯇꯣ ꯂꯥꯎꯔꯣ ꯑꯩ ꯑꯃꯨꯛ ꯊꯥꯔꯛꯀꯦ ꯑꯁꯤ ꯑꯩ ꯕꯦꯒ ꯆꯠ ꯌꯥꯗꯕ ꯑꯩꯈꯣꯏꯅꯤꯗꯣ ꯍꯧꯖꯤꯛ ꯆꯥꯛ ꯆꯥꯒꯦ ꯇꯧꯕꯅꯦꯕ ꯏꯟꯁꯥꯡꯗꯣ ꯄꯨꯝꯈ꯭ꯔꯦ ꯑꯗꯨꯒꯤ ꯌꯦꯡꯁꯨ ꯌꯦꯡꯗꯕꯤꯗ ꯊꯣꯡꯁꯨ ꯊꯣꯡꯗꯦ ꯑꯩꯈꯣꯏꯗꯣ ꯄꯟꯊꯦꯜ ꯍꯨꯃꯥꯏꯒ ꯑꯂꯨꯒ ꯑꯗꯨꯝ
ꯎꯝ
ꯌꯥꯝ ꯁꯥꯕ꯭ꯔꯣ
ꯁꯥꯕꯅꯦ ꯍꯣꯏ ꯐꯦꯟ ꯑꯣꯟ ꯇꯧꯗ꯭ꯔꯗꯤ ꯇꯨꯝꯕ ꯌꯥꯗꯦꯗꯥ
ꯐꯦꯟ ꯃꯥꯥꯆꯥꯗꯣ ꯂꯩꯕ꯭ꯔꯣ
ꯆꯠꯂꯤꯌꯦꯗ ꯑꯈꯣꯏꯗꯤ ꯐꯖꯅ ꯄꯥꯏꯕꯅꯤꯅ
ꯆꯍꯤ ꯀꯨꯏꯗꯤ ꯀꯏꯈ꯭ꯔꯦꯍꯦ ꯁꯤꯛꯁ ꯁꯨꯔꯝꯃꯅꯤꯅꯦ ꯃꯥꯁꯨꯨ
ꯁꯤꯛꯁꯇꯤ ꯁꯨꯔꯝꯃꯣꯏꯗ ꯑꯦ ꯅꯣꯏ ꯀ꯭ꯂꯥꯁ ꯏꯂꯚꯦꯟ ꯀꯥꯕ ꯃꯇꯝꯗꯅ ꯂꯥꯎꯈ꯭ꯔꯦꯀꯣꯗꯣ
ꯎꯝ
ꯈꯔ ꯇꯥꯡꯕꯒꯤ ꯂꯧꯕꯅꯦ ꯑꯗꯣ ꯂꯧꯕꯗꯤ ꯑꯗꯨꯝ ꯐꯥꯕꯅꯦ ꯑꯗꯣ ꯖꯤꯖꯤ ꯄꯨꯏꯈꯣꯏꯁꯨ ꯕꯤꯖꯤ ꯇꯧꯗ꯭ꯔꯗꯤ ꯑꯗꯨꯝ ꯃꯥꯏꯅ ꯀꯣꯜ ꯇꯥꯕ ꯌꯥꯏ ꯃꯣꯏꯁꯨ ꯏꯟꯀꯥꯝ ꯂꯩꯇꯕꯅꯤꯅ
ꯎꯝ ꯎꯝ
ꯃꯃꯤꯅꯁꯨ ꯍꯥꯏꯕ ꯌꯥꯏ ꯑꯗꯨ ꯑꯣꯏꯔꯁꯨ ꯌꯥꯝ ꯕꯤꯖꯤ ꯑꯣꯏꯕꯒꯤ ꯁꯤꯒꯨꯝꯕ ꯄꯥꯏꯈ꯭ꯔꯗꯤ ꯆꯥꯛ ꯆꯥꯕꯁꯨ ꯐꯪꯉꯣꯏ ꯃꯥ
ꯏꯔꯨꯕ ꯆꯠꯂꯣ ꯍꯥꯟꯅ ꯆꯥꯛ ꯆꯥꯔꯁꯦ
ꯎꯝ
ꯔꯝꯗꯦꯗ ꯄꯥꯎ ꯅꯪꯅꯦ ꯊꯣꯡꯕ ꯃꯥꯜꯂꯤ ꯁꯤ
ꯍꯥꯎꯋꯦꯅ ꯑꯗꯣ
ꯎꯝ ꯍꯦꯛꯇꯨꯁꯨ ꯌꯥꯝ ꯇꯥꯡꯕꯅꯤ
ꯅꯪꯅ ꯍꯧꯖꯤꯛ ꯊꯣꯡꯕꯗꯣ ꯍꯩꯅꯤꯗ
ꯑꯦ ꯎꯝ
ꯍꯧꯖꯤꯛ ꯅꯪꯅ ꯄꯥꯏꯕꯗꯣ
ꯅꯣꯏ ꯑꯅꯤ ꯈꯛꯇꯔꯣ ꯍꯧꯖꯤꯛ
ꯑꯥ ꯁꯨꯠ ꯂꯩꯗꯤ ꯇꯨꯝꯈ꯭ꯔꯦ ꯕꯣꯜ ꯌꯦꯡꯂꯒ
ꯊꯕꯥꯛ ꯇꯥꯎꯗꯦ ꯉꯔꯥꯡ
ꯊꯕꯥꯛ ꯇꯥꯎꯈ꯭ꯔꯦ ꯕꯣꯜ ꯌꯦꯡꯉꯒ ꯇꯥꯎꯔꯦ ꯑꯃꯨꯛꯀ ꯇꯨꯝꯈ꯭ꯔꯦ ꯍꯧꯖꯤꯛꯇꯤ ꯃꯇꯝ ꯌꯥꯎ ꯑꯈꯣꯏꯅ ꯇꯨꯝꯅꯤꯡꯉꯥꯏ ꯇꯨꯝꯕ ꯆꯠꯈ꯭ꯔꯦ
ꯅꯣꯏꯗꯣ ꯃꯦꯡꯒꯣꯗꯣ ꯀꯦꯖꯤꯗ ꯀꯌꯥ ꯀꯌꯥ ꯄꯤꯕ꯭ꯔꯥ ꯑꯗꯨꯗ
ꯃꯨꯟꯕ
ꯎꯝ꯫
ꯑꯩꯠꯇꯤꯒꯤ ꯐꯡꯕ ꯂꯩꯌꯦ ꯋꯥꯟ ꯍꯟꯗ꯭ꯔꯦꯠꯀꯤ ꯐꯪꯕ ꯂꯩꯌꯦ꯫
ꯑꯈꯣꯏ ꯑꯗꯗꯤ ꯐꯤꯐꯇꯤ ꯈꯥꯛꯇꯅꯦ꯫
ꯎꯝ ꯍꯣꯏ ꯑꯗꯨꯗꯤ ꯍꯥꯏ ꯇꯥꯃꯤꯗ꯫ ꯎꯝ ꯍꯩꯈꯥꯒꯨꯝꯕꯗꯁꯨ ꯋꯥꯟ ꯐꯤꯐꯇꯤ ꯅꯤ ꯀꯦꯖꯤꯗ꯫
ꯎꯝ꯫ ꯆꯥꯕ ꯐꯪꯗꯦꯗ ꯍꯩꯈꯥꯒꯨꯝꯕ ꯃꯥꯎꯒꯤꯗꯣ ꯆꯥꯅꯤꯡꯕꯅꯦ ꯑꯩꯈꯣꯏꯁꯨ꯫
ꯅꯣꯔꯠ ꯏꯁꯀꯨꯝꯕꯒꯤ ꯗꯨꯀꯥꯟꯗ ꯌꯣꯟꯕ ꯑꯣꯏꯔꯗꯤ ꯃꯔꯤꯗ ꯐꯤꯐꯇꯤ ꯔꯨꯄꯤꯁ꯫
ꯑꯁꯤꯁꯦ ꯀꯣ ꯇꯥꯎꯔꯒ ꯆꯥꯕ ꯌꯥꯏ ꯆꯥꯛ ꯊꯣꯡꯕ ꯃꯇꯝꯗ꯫ ꯌꯥꯔꯦ ꯀꯣ ꯑꯩꯈꯣꯏ ꯑꯃꯨꯛ ꯆꯥꯛ ꯊꯣꯡꯉꯦ ꯑꯁꯤ ꯑꯩꯅꯝꯕ ꯑꯅꯥꯎꯕꯗꯣ ꯊꯥꯔꯛꯀꯦ꯫
ꯀꯔꯤꯌꯦ꯫
ꯅꯝꯕꯔꯗ ꯊꯥꯔꯛꯀꯦꯕ꯫